ꯍꯂꯣ ꯍꯜꯂꯣ
ꯍꯜꯂꯣ ꯇꯥꯕ꯭ꯔꯣ
ꯑꯥ ꯍꯜꯂꯣ
ꯎꯝ ꯇꯥꯕ꯭ꯔꯣ
ꯑꯧ ꯇꯥꯏꯌꯦ ꯑꯁ ꯈꯔ ꯀꯟꯅ ꯉꯥꯡꯒꯦꯔꯥ ꯇꯥꯗꯦ
ꯀꯟꯅꯗꯤ ꯉꯥꯡꯕꯅꯦ ꯑꯗ ꯈꯪꯗꯦꯗ
ꯍꯜꯂꯣ
ꯑꯣ ꯇꯥꯕ꯭ꯔꯣ
ꯎꯝ ꯎꯝ ꯇꯥꯏꯌꯦ ꯇꯥꯏꯌꯦ
ꯀꯩ ꯍꯦꯟꯖꯥꯡ ꯆꯥꯔꯝꯒꯦ
ꯆꯥꯛ ꯆꯥꯗ꯭ꯔꯤꯌꯦ
ꯑꯣꯏꯁ ꯉꯜꯂꯦꯍꯦ ꯀꯩ ꯀꯩ ꯀꯩꯒꯤ
ꯎꯝ ꯉꯁꯥꯏ ꯆꯥꯛ ꯊꯦꯡꯅ ꯆꯥꯔꯨꯕ ꯑꯗꯨꯒꯤ ꯂꯥꯝꯗ꯭ꯔꯤꯕ ꯅꯪꯗꯤ ꯆꯥꯔꯕꯣ
ꯈꯣꯏꯗꯤ ꯀꯨꯏꯔꯦꯗ ꯆꯥꯕ ꯅꯤꯄꯥꯥꯟ ꯗꯨꯋꯥꯏꯗꯥ ꯆꯥꯏ ꯊꯦꯡꯅ ꯆꯥꯔꯁꯨ ꯌꯥꯝ ꯍꯥꯎꯇꯦꯗ
ꯊꯤꯌꯥꯝ ꯅꯪꯒꯤ ꯈꯣꯟꯁꯦ ꯀꯨꯃꯥꯏ ꯍꯥꯏꯗꯣꯏꯅꯣ
ꯌꯥꯝ ꯄꯤꯛꯄ꯭ꯔꯣ ꯑꯩꯒꯤ ꯈꯣꯟ
ꯄꯤꯛꯑꯦ ꯍꯥꯏꯕ ꯅꯠꯇꯦ ꯀꯩꯅꯣꯅꯦ ꯌꯥꯝ ꯀꯃꯥꯏ ꯍꯥꯏꯗꯣꯏꯅꯣ ꯈꯪꯗꯦ ꯀꯟꯅ ꯇꯥꯗꯦꯕ ꯑꯩꯒꯤ ꯐꯣꯟꯅꯔ ꯅꯪꯒꯤꯅꯔꯥ ꯈꯪꯗ꯭ꯔꯦ
ꯑꯗꯨꯗꯤ ꯍꯧꯖꯤꯛꯇꯤ ꯀꯩ ꯇꯧꯒꯦ
ꯍꯨꯖꯤꯛ ꯏꯔꯨ ꯂꯨꯖꯊꯣꯛꯑꯒꯥ ꯁꯨꯝ ꯂꯩꯔꯤꯖꯤꯅꯤ ꯅꯪꯗꯤ ꯅꯪꯗꯤ ꯀꯔꯤ ꯇꯧꯔꯤꯒꯦ ꯍꯥ
ꯑꯣ ꯑꯗꯨꯅ ꯑꯗꯨꯅ ꯐꯔꯦꯗ
ꯎꯝ
ꯉꯁꯤ ꯑꯥ ꯉꯁꯤꯗꯤ ꯀꯩ ꯀꯩ ꯊꯕꯛ ꯇꯧꯔꯒꯦ
ꯉꯁꯤ ꯀꯩꯁꯨ ꯇꯧꯗꯦꯗ ꯑꯗꯨꯝ ꯌꯨꯝꯗ ꯂꯩꯔꯒ ꯇꯨꯝꯃꯦ ꯆꯥꯛ ꯆꯥꯏꯌꯦ ꯀꯩꯀꯩꯅꯣ ꯈꯔ ꯇꯧꯔꯒ ꯑꯗꯨꯝ ꯂꯩꯌꯦ
ꯑꯩꯖꯨ ꯉꯁꯥꯏ ꯅꯨꯡꯊꯤꯜꯗ ꯑꯥ ꯏꯃꯥꯟꯅꯕ ꯑꯃꯥ ꯃꯥꯒꯤ ꯃꯁꯝ ꯍꯦꯠ ꯇ꯭ꯔꯤꯠꯃꯦꯟ ꯆꯠꯄꯅꯦꯕꯀꯣ
ꯑꯣ
ꯑꯗꯨ ꯑꯗꯨꯒ ꯂꯝꯕꯤ ꯈꯥꯏꯅꯕ ꯑꯩꯁꯨ ꯂꯝꯕꯤ ꯈꯪꯗꯕ ꯑꯁ ꯃꯥꯡ ꯃꯥꯡ ꯃꯪ ꯃꯥꯡꯕ ꯋꯥꯅꯤꯗ ꯕꯖꯥꯔꯗ
ꯑꯣ
ꯃꯥꯅꯁꯨ ꯀꯣꯏꯊꯤ ꯊꯤꯕ ꯑꯩꯅꯁꯨ ꯀꯣꯏꯊꯤ ꯊꯤꯕ ꯃꯥꯐꯨ
ꯑꯣ
ꯐꯣꯟ ꯑꯥ ꯐꯣꯟ ꯄꯨꯗꯕꯀꯣ ꯑꯩꯗꯣ ꯑꯗꯨꯒ ꯂꯥꯁꯇ ꯀꯩꯅꯣꯗ ꯑꯥ ꯑꯥꯎ ꯑꯥ ꯄꯥꯔꯀꯤꯡꯗ ꯎꯅꯕ ꯋꯥꯅꯦ
ꯑꯣ ꯑꯣ
ꯗꯨꯒꯤ ꯑꯁ ꯉꯁꯤꯗꯤ ꯃꯊꯥ ꯌꯥꯝ ꯁꯥꯏ
ꯑꯣ ꯇꯨꯝꯕ ꯃꯇꯝꯁꯨ ꯂꯩꯕꯅꯦ
ꯎꯝ ꯃꯥꯗꯣ ꯐꯣꯟ ꯄꯨꯔꯛꯑꯣꯗꯤ ꯍꯥꯏꯕꯅꯦꯕ ꯑꯩꯅ ꯑꯁ ꯆꯥꯔꯖ ꯇꯧꯔꯨꯈꯤꯒꯦ ꯌꯥꯝ ꯀꯨꯏꯒꯗꯧꯕꯁꯨ ꯅꯠꯇꯦ ꯍꯥꯏꯕꯤꯕꯅꯦꯕ
ꯎꯝ
ꯆꯠꯂ ꯀꯥꯟꯗꯗꯤ ꯁꯦꯔꯥꯟ ꯇꯨꯔꯥꯟ ꯇꯧꯕ
ꯑꯗꯣ ꯑꯃꯨꯛ ꯎꯗꯤ ꯎꯅꯩꯀꯣ
ꯍꯣꯏ ꯄꯥꯔꯀꯤꯡꯗ
ꯑꯣ
ꯃꯥꯅ ꯊꯤꯔꯨꯕ ꯑꯩꯗꯨꯁꯨ ꯑꯥ ꯀꯩꯅꯣꯗꯤ ꯑꯥ ꯀꯩꯅꯣꯗꯒꯤ ꯎꯔꯛꯄꯅꯦꯕꯀꯣ ꯑꯥ ꯗꯨꯀꯥꯟ ꯑꯃꯥꯗ ꯂꯩꯔꯝꯕꯅꯦꯕ ꯑꯩ
ꯑꯣ
ꯑꯗꯨꯗ ꯑꯩꯅ ꯀꯧꯔꯛ ꯄ ꯑꯗꯨꯒ ꯑꯁ ꯚꯥꯏ ꯑꯩꯅꯣ ꯅꯪ ꯀꯣꯊꯤ ꯊꯤꯔꯝꯕꯅꯦ ꯅꯪ ꯃꯤꯅ ꯐꯣꯟ ꯄꯨꯔꯛꯑꯣ ꯍꯥꯏꯔꯒ ꯄꯨꯔꯛꯇꯦ ꯑꯩꯁꯨ ꯆꯩ ꯆꯩꯌꯦ ꯃꯥꯅ
ꯅꯪꯗꯤ ꯀꯔꯤ ꯏꯟꯖꯥꯡ ꯆꯥꯔꯦ
ꯑꯁ ꯑꯩꯈꯣꯏꯗꯤ ꯂꯦꯞꯇꯕꯤꯗ ꯅꯨꯡꯇꯤꯒꯤ ꯗꯥꯜ ꯆꯥꯔꯅꯦ ꯑꯌꯨꯛ ꯑꯣꯏꯒꯦꯔꯥ ꯅꯨꯡꯊꯤꯟ ꯑꯣꯏꯒꯦꯔꯥ ꯅꯨꯡ ꯗꯥꯡ ꯑꯣꯏꯒꯦꯔ
ꯑꯥ ꯏꯟꯖꯥꯡ ꯅꯥꯄꯤ ꯈ꯭ꯔꯁꯨ ꯆꯥꯕ ꯌꯥꯏꯅ ꯏꯟꯖꯥꯡ ꯅꯥꯄꯤꯈ꯭ꯔꯁꯨ ꯆꯥꯕ ꯌꯥꯏꯅ
ꯌꯥꯝ ꯆꯥꯅꯤꯡꯕꯅꯦ ꯑꯩꯈꯣꯏꯁꯨ ꯑꯗꯨ ꯑꯣꯏꯔꯁꯨ ꯄꯤꯗꯦꯗꯥ ꯑꯩꯈꯣꯏ ꯂꯩꯐꯝꯗ ꯄꯤꯗꯣꯏꯔ ꯃꯣꯏ
ꯀꯩꯅꯣ ꯍꯣꯁꯇꯦꯜ ꯂꯩꯕ꯭ꯔꯥ ꯑꯣ ꯎꯄꯥꯏ ꯂꯩꯇꯦ ꯑꯗꯨꯗꯤ
ꯃꯔꯛ ꯃꯔꯛꯇꯗꯤ ꯁꯤ ꯀꯩꯅꯣ ꯑꯅꯛꯄ ꯗꯨꯀꯥꯟꯗꯗꯤ ꯁꯥ ꯆꯥꯕ ꯆꯠꯄꯅꯦꯕꯒꫭ
ꯎꯝ
ꯑꯗꯨ ꯅꯠꯇꯕꯤꯗꯗꯤ ꯑꯇꯣꯞꯄꯗꯤ ꯄꯥꯛ ꯆꯥꯗꯦꯕ ꯊꯥꯡꯖꯥ ꯅꯨꯃꯤꯠꯇꯗꯤ ꯆꯥꯏ ꯑꯗꯨ ꯑꯣꯏꯁꯨ ꯑꯁ ꯅꯪ ꯈꯪꯉꯦꯗꯅ ꯀꯃꯥꯏꯅ ꯊꯣꯡꯕꯗꯣ
ꯍꯣꯏ ꯎꯄꯥꯏ ꯂꯩꯇꯦ ꯑꯩꯁꯨ ꯑꯗꯨꯃꯥꯏ ꯇꯧꯔꯝꯕꯅꯦ ꯅꯍꯥꯟ ꯑꯗꯨꯒꯤ ꯂꯩꯃꯟꯕꯗꯒꯤ ꯌꯦꯟꯖꯥꯡꯗꯣ ꯌꯥꯝ ꯍꯥꯎꯇꯦꯕ ꯑꯗꯨꯒꯤ ꯑꯩꯁꯨ ꯍꯣꯉꯛꯄꯅꯦ ꯚꯔꯥ ꯑꯣꯏꯅ ꯂꯩꯔꯦ ꯍꯟꯗꯛꯇꯤ
ꯑꯩꯁꯨꯝ
ꯍꯟꯗꯛ ꯆꯍꯤ ꯂꯣꯏꯔꯗꯤ ꯃꯊꯪ ꯃꯊꯪ ꯆꯍꯤꯗꯗꯤ ꯂꯩꯕ ꯂꯩꯒꯅꯤꯗꯤ ꯗꯨꯃꯥꯏ ꯈꯜꯂꯝꯕꯅꯦ
ꯑꫭ
ꯈꯔ ꯅꯣꯏꯔꯒ ꯆꯪꯂꯛꯄꯅꯦꯕ ꯍꯣꯁꯇꯦꯜꯁꯦ ꯍꯧꯖꯤꯛꯇꯤ ꯏꯀꯪ ꯀꯪꯈ꯭ꯔꯦ
ꯎꯝ
ꯑꯩꯈꯣꯏ ꯑꯌꯨꯛ ꯀꯩꯅꯣꯁꯨ ꯆꯥꯗꯦꯕꯀꯣ ꯑꯌꯨꯛ ꯆꯥꯛꯁꯨ ꯑꯩꯈꯣꯏꯅ ꯆꯥꯔꯤꯁꯦ ꯕꯥꯔꯣ ꯃꯈꯥꯏ ꯑꯗꯨ ꯑꯗꯨꯒ ꯅꯨꯡꯗ ꯈꯛ ꯆꯥꯕꯅꯦꯕ
ꯎꯝ
ꯑꯗꯨꯒꯤ ꯌꯥꯝ ꯁꯣꯟꯈ꯭ꯔꯦ ꯈꯣꯏ
ꯆꯥꯛ ꯊꯦꯡꯅ ꯄꯤꯕ꯭ꯔꯣ
ꯍꯣꯏ ꯎꯝ
ꯑꯁ
ꯍꯦꯛ ꯆꯥꯛ ꯆꯥꯕ ꯂꯣꯏ ꯍꯦꯛ ꯆꯥꯛ ꯆꯥꯕ ꯂꯣꯏꯔꯒ ꯀ꯭ꯂꯥꯁ ꯑꯃꯨꯛ ꯇꯧꯕꯅꯦ ꯑꯁ ꯑꯗꯨꯗ ꯈꯨ ꯋꯥꯕꯁꯤꯗꯤ ꯎꯪ ꯁꯝꯃꯔꯁꯨ ꯑꯣꯏꯌꯦ ꯌꯥꯝ ꯋꯥꯏꯑꯦ
ꯆꯥꯛ ꯈꯔ ꯉꯟꯅ ꯄꯤꯕ ꯍꯣꯁꯇꯦꯜꯗ ꯂꯩꯕ ꯌꯥꯗꯕ꯭ꯔꯥ
ꯑꯩꯁꯦ ꯎꯝ ꯀꯃꯥꯏ ꯍꯥꯏꯁꯤꯔꯥ ꯁꯤ ꯂꯝꯗꯀꯣ
ꯎꯝ
ꯄꯥꯛꯇ ꯂꯩꯔꯛꯇꯦꯕ ꯑꯗꯨꯒꯤ ꯁꯤꯗ ꯂꯩꯌꯦ ꯁꯤꯗ ꯀꯩꯅꯣ ꯈꯣꯠꯂꯦ ꯍꯥꯏꯕꯗꯣ ꯈꯪꯗꯦꯕ ꯑꯗꯨꯒꯤ ꯑꯇꯣꯞꯄ ꯑꯃꯗ ꯂꯩꯕꯅꯦꯕ ꯃꯊꯪ ꯍꯧꯖꯤꯛꯇꯤ ꯈꯪꯈ꯭ꯔꯦꯗ
ꯎꯝ
ꯂꯝꯕꯤ ꯐꯥꯎꯁꯨ ꯈꯪꯗꯦ ꯑꯗꯨ ꯏꯃꯥꯟꯅꯕ ꯑꯣꯏꯅ ꯕꯖꯥꯔ ꯑꯗꯨꯝ ꯄꯨꯌꯦ ꯑꯩꯗꯤ
ꯆꯠꯄ ꯅꯨꯡꯉꯥꯏꯌꯦ ꯍꯥꯏꯕꯒꯤ
ꯎꯝ
ꯑꯗꯨꯒ ꯕꯖꯥꯔꯁꯨ ꯄꯣꯏꯠꯇꯨ ꯄꯨꯔꯦ ꯑꯁ ꯃꯇꯥ ꯌꯥꯝ ꯁꯥꯏ ꯑꯩꯗꯤ
ꯎꯝ
ꯑꯃ ꯇꯧꯔꯁꯨ ꯑꯩ ꯀꯧꯈꯤꯅꯤ ꯑꯃ ꯃꯣꯏ ꯀꯩꯅꯣ ꯗꯔꯀꯥꯔꯒꯨꯝꯕ ꯂꯩꯔꯀꯥꯟꯗ ꯀꯧꯕ ꯄꯥꯟꯕꯒꯤ
ꯑꯗꯨꯝ ꯀꯧꯋꯦ ꯂꯝꯕꯤ ꯈꯪꯗꯦ ꯍꯥꯏꯔꯁꯨ ꯂꯥꯛꯑꯣ ꯆꯠꯁꯦ ꯆꯠꯁꯦ ꯑꯗꯨꯝ ꯍꯥꯏ ꯍꯧꯖꯤꯛ ꯂꯝꯕꯤ ꯈꯔ ꯈ꯭ꯔꯥꯗꯤ ꯈꯪꯂꯛꯈ꯭ꯔꯦ
ꯑꯩꯁꯨ ꯍꯥꯟꯅ ꯑꯗꯨꯃꯥꯏꯅ ꯇꯧꯔꯝꯕꯅꯦ ꯕꯖꯥꯔ ꯐꯥꯎꯕ ꯆꯠꯄ ꯍꯩꯇꯦ
ꯎꯝ ꯌꯥꯝ ꯅꯨꯡꯉꯥꯏꯇꯦꯀꯣ
ꯎꯝ ꯃꯣꯏꯅ ꯂꯥꯛꯑꯣ ꯑꯣꯇꯣ ꯇꯣꯡꯑꯒ ꯂꯥꯛꯑꯣ ꯍꯥꯏꯔꯁꯨ ꯑꯣꯇꯣ ꯐꯥꯎ ꯀꯃꯥꯏꯅ ꯍꯥꯏꯗꯣꯅꯣ ꯑꯣꯇꯣ ꯐꯥꯎ ꯂꯧꯕ ꯍꯩꯇꯕꯗꯣ ꯑꯗꯨꯃꯥꯏꯅ ꯇꯧꯔꯝꯕꯅꯤ
ꯑꯩꯁꯨꯅꯦ ꯃꯔꯛ ꯃꯔꯛꯇꯗꯤ ꯏꯀꯥꯏꯕꯅꯦ ꯑꯣꯇꯣ ꯈꯥꯝꯒꯗꯧꯕꯁꯨ
ꯍꯣꯏ ꯇꯧꯔꯝꯃꯅꯤ
ꯎꯝ ꯃꯔꯛ ꯃꯔꯛꯇ ꯕꯁ ꯇꯣꯡꯂꯦꯕꯀꯣ
ꯑꯣ
ꯂꯥꯁ ꯄꯥꯔꯀꯤꯤ ꯃꯣꯏ ꯂꯥꯁ ꯐꯥꯎ ꯈꯥꯝꯗ꯭ꯔꯤ ꯐꯥꯎꯕ ꯑꯩꯗꯤ ꯀꯩꯅꯣ ꯈꯥꯝꯕꯤꯌꯣ ꯍꯥꯏꯗꯦꯕ ꯑꯗꯨꯒꯤ ꯏꯀꯥꯏꯕꯗꯣ ꯃꯤ ꯃꯃꯥꯡꯗ ꯄꯥꯛꯇ ꯊꯣꯛꯂꯛꯇꯕꯅꯤꯅ
ꯎꯝ
ꯌꯥꯝ ꯋꯥꯏ
ꯅꯪꯗꯤ ꯑꯗꯨꯗꯤ ꯍꯨꯔꯦꯟꯗꯤ ꯆꯥꯗꯣꯏꯔꯣ ꯑꯃꯨꯛꯀ
ꯑꯧ ꯆꯥꯗꯣꯏꯅꯦ
ꯑꯣ ꯆꯥꯎ ꯆꯥꯎ ꯑꯗꯤ ꯏꯁꯥ ꯑꯁ ꯀꯣ ꯏꯁꯥ ꯁꯣꯟꯕꯅꯦꯍꯦ ꯆꯥꯛ ꯆꯥꯗꯕꯁꯦ ꯑꯩꯈꯣꯏꯗꯤ ꯌꯥꯗꯦꯅꯦ
ꯅꯣꯏꯗꯤ ꯀꯡꯕꯩ ꯑꯣꯏꯔꯝꯅꯤ ꯑꯈꯣꯏꯗꯤ ꯑꯁ ꯌꯥꯗꯦ ꯆꯥꯔꯁꯨ ꯆꯥꯗ꯭ꯔꯁꯨ ꯑꯗꯨꯝ ꯅꯣꯏꯑꯦ
ꯑꯩꯗꯤ ꯈꯪꯗꯦꯗꯀꯣ ꯆꯥꯛꯗꯤ ꯌꯥꯝ ꯆꯥꯕꯅꯦꯕꯀꯣ ꯑꯗꯨ ꯑꯣꯏꯔꯁꯨ ꯁꯨꯡꯅꯣꯏ ꯅꯣꯏꯗꯕ
ꯅꯨꯄꯥꯁꯤꯡꯗꯤ ꯑꯗꯨꯃꯥꯏ ꯈꯔ ꯇꯧꯕꯅꯤꯗ ꯅꯨꯄꯤꯁꯤꯡꯅ ꯄꯪꯅꯣꯏ ꯅꯣꯏꯅꯤꯡꯕ ꯅꯨꯞ ꯅꯨꯄꯥꯁꯤꯡꯅ ꯆꯥꯛ ꯌꯥꯝ ꯌꯥꯝ ꯆꯥꯔꯁꯨ ꯅꯣꯏꯅꯤꯡꯗꯦ ꯃꯣꯏꯗꯤ ꯈꯪꯗꯦ ꯑꯈꯣꯏꯗꯒꯤ ꯍꯦꯟꯅ ꯆꯥꯏꯑꯦꯕ
ꯍꯣꯏ ꯈꯪꯗꯦ ꯊꯕꯛ ꯇꯧꯕꯁꯨ ꯅꯠ ꯇꯦ ꯑꯗꯨꯝ ꯀꯥꯗ ꯂꯩꯕꯅꯦꯕꯀꯣ ꯑꯩꯈꯣꯏꯁꯨ ꯃꯄꯥꯥꯟꯁꯨ ꯄꯥꯛꯅ ꯊꯣꯛꯇꯦꯕ ꯑꯗꯨ ꯀꯃꯥꯏꯅ ꯁꯨꯡꯅꯣꯏ ꯅꯣꯏꯗꯕꯅꯣ ꯉꯥꯛꯄꯁꯦ
ꯎꯝ ꯑꯩꯁꯨ ꯅꯍꯥꯟ ꯑꯗꯨꯃꯥꯏ ꯇꯧꯔꯝꯕꯅꯦ ꯑꯩꯁꯨ ꯀꯩꯅꯣ ꯆꯥꯛ ꯆꯥꯛ ꯆꯥꯛꯁꯨ ꯆꯥꯅꯤꯡꯗꯦ ꯀꯩ ꯀꯩꯅꯣꯁꯨ ꯆꯥꯅꯤꯡꯗꯦ ꯑꯗꯣ ꯆꯥꯔꯁꯨ ꯁꯨꯡꯅꯣꯏ ꯅꯣꯏꯗꯕꯀꯣ ꯑꯗꯨꯃꯥꯏ ꯌꯥꯝ ꯇꯧꯔꯝꯕꯅꯦ ꯑꯗꯣ ꯍꯧꯖꯤꯛꯇꯤ ꯌꯥꯗ꯭ꯔꯦ ꯑꯩꯗꯣ ꯅꯥꯔꯒ ꯑꯃꯨꯛ ꯐꯔꯛ ꯄꯅꯦꯕ ꯑꯗꯨ ꯐꯔꯛꯑꯀꯥꯟꯗ ꯍꯣꯁꯇꯦꯜ ꯂꯩꯔꯦ ꯍꯣꯁꯇꯦꯜ ꯂꯩꯔꯒ ꯑꯗꯨꯝ ꯃꯨꯛ ꯌꯨꯝꯊꯣꯛꯑꯦ ꯌꯨꯝꯊꯣꯛꯑꯀꯥꯟꯗꯗꯤ ꯑꯗꯨ ꯑꯗꯨꯗꯒꯤ ꯑꯃꯨꯛ ꯅꯣꯏꯕ ꯍꯧꯔꯦꯗ ꯑꯗꯨ ꯁꯨꯡꯂꯦꯞ ꯂꯦꯞꯇ꯭ꯔꯦ ꯍꯧꯖꯤꯛꯇꯤ
ꯑꯁ ꯀꯪꯕ ꯍꯦꯟꯅꯗꯤ ꯅꯣꯏꯕꯅ ꯐꯕꯅꯦ ꯑꯃꯔꯣꯝꯗ ꯍꯥꯏ
ꯐꯗꯦꯗ ꯑꯗꯨ ꯑꯩꯁꯨꯅ ꯑꯗꯨꯃꯥꯏ ꯈꯜꯂꯝꯕꯅꯦ ꯑꯗꯣ ꯍꯧꯖꯤꯛꯇꯤ ꯋꯥꯔꯕꯅꯦ ꯅꯣꯏꯕꯁꯦ ꯌꯥꯝ ꯋꯥꯕꯅꯤꯀꯣ ꯑꯗꯨ ꯀꯪꯕꯅ ꯑꯗꯨꯝ ꯐꯔꯕꯅꯦ
ꯑꯩꯈꯣꯏꯗꯤ ꯀꯥꯡꯄꯩꯅ ꯌꯥꯝ ꯀꯪꯕꯅꯦꯕ ꯑꯗꯨꯒꯤ
ꯑꯩꯁꯨ ꯑꯗꯨꯃꯥꯏ ꯇꯧꯔꯝꯃꯦ ꯀꯪꯕꯗꯣ ꯀꯃꯥꯏ ꯍꯥꯏꯗꯣꯏꯅꯣ ꯌꯥꯝ ꯀꯪꯕꯒꯤꯀꯣ ꯃꯤꯁꯤꯡꯅ ꯅꯪ ꯅꯥꯕ꯭ꯔꯥ ꯀꯩ ꯀꯩꯅꯣ ꯇꯧꯕ꯭ꯔꯥ ꯑꯗꯨꯃꯥꯏ ꯌꯥꯝ ꯍꯪꯒꯟꯕꯅꯦꯕ ꯑꯗꯣ ꯍꯧꯖꯤꯛꯇꯤ ꯑꯂꯨ ꯃꯥꯜꯂꯦ ꯍꯥꯏꯔꯛꯑꯦ
ꯑꯗꯨꯁꯨ ꯀꯩꯝ ꯀꯥꯏꯗꯦꯗ
ꯅꯍꯥꯟꯗꯤ ꯌꯥꯝ ꯀꯪꯉꯒ ꯍꯧꯖꯤꯛ ꯅꯣꯏꯔꯛꯄꯒꯤꯀꯣ ꯎꯕꯁꯤꯡꯅ ꯑꯁ ꯌꯥꯗ꯭ꯔꯦ ꯃꯤ ꯎꯕꯖꯤꯡꯅ ꯅꯪ ꯌꯥꯝ ꯅꯣꯏꯔꯦ ꯅꯪ ꯌꯥꯝ ꯅꯣꯏꯔꯦ ꯑꯗꯨꯃꯥꯢ ꯍꯥꯏꯔꯛꯄꯒꯤ ꯇꯟꯕ ꯑꯃ ꯌꯥꯎꯔꯦ
ꯑꯁ ꯑꯗꯨꯗ ꯀꯩꯝ ꯈꯟꯅꯣꯗ ꯅꯣꯏꯕ ꯍꯥꯏꯕꯁꯤꯗꯤ ꯍꯛꯆꯥꯡ ꯐꯕꯒꯤꯅꯦꯕ ꯃꯤ ꯃꯤꯅꯗꯤ ꯍꯣꯏ ꯃꯤꯅꯗꯤ ꯈꯪ ꯈꯪꯉꯣꯏꯑꯕꯀꯣ ꯍꯣꯏ ꯑꯩꯈꯣꯏꯁꯨ ꯑꯗꯨꯃꯥꯏ ꯇꯧꯔꯝꯕꯅꯤꯅ ꯈꯪꯉꯦꯕ ꯍꯥꯏꯕꯗꯤ ꯑꯆꯥꯄꯣꯠ ꯀꯩ ꯀꯩꯀꯥ ꯂꯣꯏ ꯆꯥꯕꯒꯤ ꯅꯣꯏꯔꯛꯄꯅꯦꯕ ꯆꯥꯛ ꯆꯥꯅꯅ ꯑꯗꯨ ꯌꯥꯝ ꯐꯕꯅꯦ ꯑꯩꯗꯤ ꯐꯩꯌꯦ ꯍꯥꯏꯌꯦ ꯑꯗꯨ ꯑꯗꯨꯁꯨ ꯌꯥꯝ ꯅꯣꯏ ꯌꯥꯝ ꯅꯣꯏꯗꯕꯤꯗꯀꯣ ꯑꯃ ꯆꯥꯡ ꯑꯃꯗ ꯂꯩꯕꯗꯣ
ꯎꯝ
ꯑꯗꯨꯒ ꯑꯗꯨꯅ ꯈ꯭ꯋꯥꯏ ꯕꯦꯁꯅꯦ
ꯈꯪꯗꯦ ꯌꯥꯝ ꯅꯣꯏꯔꯛꯀꯗꯕ ꯃꯥꯜꯂꯦ
ꯅꯪ ꯕꯤ ꯑꯦꯝ ꯑꯥꯏꯗꯤ ꯍꯦꯟꯕ꯭ꯔꯣ
ꯍꯥꯥ
ꯅꯪ ꯕꯤ ꯑꯦꯝ ꯃꯥꯏ ꯍꯦꯟꯕ꯭ꯔꯣ
ꯈꯪꯗꯦ
ꯅꯣꯏꯕ ꯍꯥꯏꯕꯖꯤꯖꯨ ꯂꯥꯏꯅꯥ ꯀꯩꯀꯥ ꯌꯥꯝ ꯊꯣꯛꯒꯟꯕꯅꯦꯕ
ꯎꯝ ꯑꯩꯗꯣ ꯍꯟꯗꯥꯛ ꯅꯥꯏꯌꯦꯕ ꯍꯟꯗꯥꯛ ꯍꯞꯇꯥ ꯑꯃꯃꯨꯛ ꯅꯥꯏꯌꯦ ꯍꯞꯇꯥ ꯑꯃꯃꯨꯛ ꯅꯥꯏꯌꯦ ꯑꯗꯣ ꯍꯣꯁꯄꯤꯇꯥꯜ ꯆꯠꯂꯦ ꯑꯗꯨ ꯀꯩꯀꯩꯅꯣ ꯇꯧꯕꯒꯤ ꯈꯔꯗꯤ ꯋꯦꯠꯇꯤ ꯈꯔ ꯂꯣꯁ ꯑꯣꯏꯕ ꯃꯥꯜꯂꯦ ꯎꯝ ꯀꯦ ꯖꯤ ꯑꯃ ꯑꯅꯤꯗꯤ ꯂꯣꯁ ꯑꯣꯏꯕ ꯃꯥꯜꯂꯦ ꯍꯟꯗꯛ
ꯎꯝ ꯀꯦꯖꯤ ꯑꯃ ꯑꯅꯤ ꯇꯥꯕꯁꯨ ꯌꯥꯝ ꯇꯥꯕꯅꯦ ꯋꯦꯠꯇꯗꯤꯀꯣ
ꯎꯝ ꯑꯗꯨ ꯑꯩ ꯑꯩ ꯑꯩꯉꯣꯟꯗꯗꯤ ꯌꯥꯝ ꯇꯥꯅ ꯎꯗ꯭ꯔꯦ ꯑꯗꯨꯝ ꯃꯍꯧꯁꯥ ꯑꯗꯨꯃꯥꯏ ꯇꯧꯋꯦꯗ ꯑꯩꯗꯤ ꯁꯛꯇꯣ ꯑꯣꯟꯗꯦꯕ
ꯎꯝ